ꯂꯥꯡꯅꯨ ꯑꯥ ꯇꯥꯕ꯭ꯔꯣ ꯎꯝ ꯑꯝ
ꯀ꯭ꯔꯤ ꯑꯗꯨ ꯢꯁ ꯆꯥꯛ ꯏꯟꯁꯥꯡꯗꯤ ꯊꯣꯡꯕ ꯂꯣꯏꯔꯤꯕ꯭ꯔꯣ ꯊꯣꯡꯔꯤꯕ꯭ꯔꯣ?
ꯊꯣꯡꯗꯔꯤꯗ ꯈꯔ ꯀꯨꯏꯅ ꯐꯨꯠꯀꯗꯧꯕꯅꯤ꯫
ꯅꯪ ꯉꯁꯤꯗꯤ ꯕꯖ
ꯏꯟꯁꯥꯡ ꯏꯟꯁꯥꯡꯗꯣ ꯊꯣꯡꯔꯒ ꯂꯩꯔꯤꯌꯦ꯫
ꯑꯣ ꯑꯗꯨ ꯅꯪ ꯉꯁꯤ ꯕꯖꯥꯔ ꯆꯠꯂꯣꯏꯔꯥ?
ꯆꯥꯠꯄꯗꯤ ꯆꯠꯀꯅꯤ꯫
ꯎꯝ
ꯑꯁꯦ ꯑꯦ ꯈꯪꯗꯔꯦ ꯄꯨꯡ ꯀ꯭ꯌꯥꯒꯨꯝꯕꯗ ꯆꯠꯁꯤꯔꯥ꯫
ꯑꯥ
ꯁꯦ ꯑꯦ ꯏꯆꯥꯅꯨꯄꯤꯒꯤ ꯈꯣꯡꯒꯨꯞꯁꯨ ꯁꯦꯝꯅꯤꯡꯉꯥꯏ ꯄꯤꯕꯤꯅꯤꯡꯉꯥꯏ ꯂꯩꯕꯀꯣ꯫ ꯑꯗꯨꯒꯤꯅꯤ ꯅꯠꯇ꯭ꯔꯗꯤ ꯈꯔ ꯊꯦꯡꯅꯁꯨ ꯆꯠꯄ ꯌꯥꯒꯅꯤ꯫
ꯕꯥꯖꯥꯔꯗꯖꯨ ꯀꯌꯥ ꯁꯤꯠꯇꯦꯕ ꯎꯝ ꯍꯧꯖꯤꯛ꯫ ꯑꯗꯨꯒꯤ ꯌꯨꯝꯗ ꯂꯩꯔꯒ ꯀꯔꯤ ꯀꯔꯥ ꯑꯗꯨꯝ, ꯐꯣꯟ ꯉꯥꯡꯅꯔꯒ ꯂꯩꯕꯁꯨ ꯈꯔ ꯐꯒꯅꯤ ꯍꯥꯏꯅ ꯈꯟꯕꯅꯤ꯫
ꯎꯝ ꯑꯗꯨꯁꯨꯅꯤ꯫
ꯑꯗꯨ ꯅꯪ ꯀꯣꯜ ꯇꯧꯅꯤꯡꯉꯥꯏ ꯌꯥꯝꯔꯤꯕ꯭ꯔꯥ?
ꯑꯩꯒꯤ ꯊꯥꯔꯇꯤ ꯈꯥ ꯊꯥꯔꯇꯤ ꯈꯛꯇꯅꯤꯀꯣ ꯃꯣꯏꯅ ꯄꯤꯕꯁꯦ꯫
ꯎꯝ ꯎꯝ
ꯊꯥꯔꯇꯤ ꯑꯥ ꯇ꯭ꯋꯦꯟꯇꯤ ꯁꯤꯛꯁ ꯑꯣꯏꯈ꯭ꯔꯦ ꯑꯩꯒꯤꯗꯣ꯫
ꯑꯥ ꯑꯣ ꯑꯗꯨꯗꯤ ꯌꯥꯝꯗ꯭ꯔꯦꯅꯦ꯫
ꯎꯝ ꯑꯗꯨꯗꯤ ꯑꯩꯗꯤ ꯑꯩꯅ ꯇꯟꯕꯁꯤ ꯈꯖꯤꯛꯇ ꯑꯣꯏꯒꯅꯤꯀꯣ꯫
ꯎꯝ ꯁꯤꯒꯨꯝꯕ ꯍꯥꯏꯒꯅꯨꯗ꯫ ꯅꯪꯁꯨꯨ ꯀꯩꯟ ꯇꯧꯋꯦꯍꯦ
ꯎꯝ ꯑꯩꯅ ꯎꯝ ꯌꯥꯒꯦꯔꯥ ꯍꯥꯏꯕ ꯀꯥꯟꯗ ꯑꯗꯨꯝ ꯌꯥꯗꯦꯕ ꯅꯦꯠꯋꯥꯛꯅꯁꯨ ꯄ꯭ꯔꯣꯕ꯭ꯂꯦꯝ ꯑꯃ ꯂꯩꯔꯦ ꯑꯗꯨꯒꯤ ꯌꯥꯝ ꯌꯥꯝꯗ꯭ꯔꯦꯅꯦ ꯑꯩꯒꯤꯗꯤ
ꯑ ꯑꯦ ꯑꯦ ꯑꯦ ꯑꯦ ꯍꯣꯏ ꯅꯣꯏꯒꯤꯗꯤ ꯅꯦꯠꯋꯥꯛ ꯐꯠꯇꯕꯅꯤꯅ ꯑꯐꯕ ꯃꯇꯝꯗ ꯑꯗꯨꯝ ꯇꯧꯊꯣꯛꯈ꯭ꯔꯗꯤ ꯐꯕꯗꯤ ꯐꯕꯅꯦꯀꯣ꯫ ꯍꯧꯖꯤꯛꯀꯨꯝꯕꯗꯤ ꯌꯥꯝ ꯐꯩꯁꯤ ꯀꯔꯤꯁꯨ ꯄ꯭ꯔꯣꯕ꯭ꯂꯦꯝ ꯂꯩꯇꯦꯅꯦ꯫
ꯎꯝ
ꯅꯠꯇ꯭ꯔꯗꯤ ꯑꯇꯣꯞꯄ ꯃꯇꯝꯗꯗꯤ ꯑꯗꯨꯝ ꯐꯠꯇꯕ ꯃꯇꯝ ꯌꯥꯝ ꯂꯩꯌꯦꯕ ꯅꯣꯏꯒꯤꯁꯦ꯫
ꯎꯝ ꯎꯝ ꯆꯦꯝ ꯈꯔꯥꯝ ꯑꯩ ꯑꯁꯤ ꯏꯄꯥꯅꯤꯁꯦ ꯂꯣꯏꯔꯒ ꯈꯔ ꯉꯥꯏꯍꯥꯛ ꯂꯩꯔꯒ ꯑꯃꯨꯛ ꯅꯣꯏ ꯃꯨꯒꯤ ꯇꯧꯅꯤꯡꯉꯥꯏꯁꯨ ꯂꯩꯕ꯭ꯔꯣ
ꯑꯥ ꯑꯥ ꯑꯩꯒꯤꯗꯤ ꯌꯥꯝ ꯂꯩꯌꯦ ꯑꯗꯨ ꯅꯪ ꯅꯪꯒꯤ ꯇꯧꯁꯦ꯫ ꯅꯪꯅ ꯇꯧꯔꯛꯑꯣ ꯑꯩ ꯈꯣꯏ ꯐꯖꯅ ꯋꯥꯔꯤ ꯁꯥꯁꯦ ꯀꯣ ꯃꯔꯤ ꯃꯔꯤ ꯇꯧꯁꯦ ꯉꯁꯤꯗꯤ꯫ ꯑꯅꯤ ꯑꯩꯅ ꯑꯃ ꯑꯥ ꯑꯩꯅ ꯑꯅꯤ ꯇꯧꯈ꯭ꯔꯦꯅ ꯅꯪꯅ ꯑꯅꯤ ꯑꯗꯨꯝ ꯇꯧꯔꯛꯄ ꯌꯥꯏ꯫
ꯎꯝ ꯑꯥ
ꯑꯗꯣ ꯅꯪꯒꯤ ꯏꯪꯈꯣꯜꯗꯤ ꯀ꯭ꯔꯤ ꯀ꯭ꯔꯤ ꯂꯩꯕ꯭ꯔꯣ ꯍꯧꯖꯛꯀꯥꯟ?
ꯑꯩꯒꯤ ꯏꯪꯈꯣꯜꯖꯦ ꯀꯨꯝꯁꯤꯁꯦ ꯈꯪꯗ꯭ꯔꯦ ꯆꯅꯝ ꯂꯩ ꯑ ꯆꯅꯝ ꯃꯅꯥꯗꯣ ꯀꯣ
ꯎꯝ
ꯈꯔ ꯊꯥꯏꯌꯦ
ꯎꯝ
ꯑꯦꯟꯗꯦꯝꯒꯨꯝꯕꯁꯨ ꯈꯔ ꯊꯥꯔꯒ ꯌꯥꯝꯅ ꯐꯥ ꯐꯠꯇꯦꯗ ꯍꯥꯏꯕꯗꯤ ꯑꯩꯁꯦ ꯎ ꯆꯥꯛ ꯌꯣꯟꯆꯥꯛꯒꯤ ꯎꯄꯥꯝꯕꯤ ꯂꯩꯕꯒꯤ
ꯑꯧ
ꯃꯣꯏꯗꯤ ꯐꯠꯇꯕ ꯃꯥꯜꯂꯦ
ꯑꯣ ꯌꯣꯟꯆꯥꯛꯀꯤ ꯑꯄꯥꯝꯕꯤ ꯍꯥꯏꯕꯗꯤ ꯑꯗꯨꯗꯨꯔꯣ ꯑꯗꯨ ꯃꯅꯝ ꯃꯅꯝ ꯊꯣꯛꯄ ꯃꯅꯥꯗꯨꯔꯣ?
ꯎ ꯌꯣꯟꯆꯥꯛ ꯑꯣ ꯃꯅꯥꯗꯨ ꯃꯅꯥꯝ ꯊꯣꯛꯇꯕ ꯃꯥꯒꯤ ꯃꯔꯨꯗꯨ ꯃꯅꯥꯝ ꯊꯣꯛꯄꯗꯨ ꯌꯣꯟꯆꯥꯛꯗꯨ ꯌꯣꯟꯆꯥꯛ ꯎꯄꯥꯝꯕꯤ ꯌꯥꯝ ꯂꯩꯌꯦꯅ ꯅꯪ ꯎꯑꯦꯅ ꯑꯥ
ꯆꯥ ꯆꯥ ꯆꯥ
ꯑꯗꯨꯒꯤ ꯃꯅꯥꯛꯇꯗꯤ ꯀꯣ
ꯑꯥ
ꯀꯩꯅꯣ ꯎꯝ ꯐꯨꯂꯤꯡ ꯊꯥꯔꯕꯁꯨ ꯀꯌꯥ ꯐꯠꯇꯕ
ꯑꯥ
ꯑꯁꯤ ꯃꯊꯥꯛꯛꯇ ꯈꯔ ꯑꯃꯨꯛ ꯃꯪꯒ꯭ꯔꯥ ꯊꯥꯏꯌꯦ ꯑꯗꯨꯒ ꯑꯥ ꯆꯨꯖꯥꯛꯀꯨꯝꯕ ꯊꯥꯕꯅ ꯀꯌꯥ ꯐꯠꯇꯕꯀꯣ ꯑꯁꯤ ꯑꯩꯅ ꯐꯦꯟꯁꯤꯡ ꯇꯧꯗꯕꯒꯤ ꯁꯟꯅ ꯆꯥꯕ ꯈꯔ ꯑꯗꯨꯒꯤ ꯀꯌꯥ ꯊꯣꯛꯇꯦ
ꯑꯣ
ꯁꯟ ꯃꯤ ꯌꯣꯛꯄ ꯁꯟ ꯂꯩꯕ ꯃꯥꯜꯂꯦꯀꯣ
ꯑ ꯑꯥꯗ ꯃꯊꯛꯇ ꯑꯩꯈꯣꯏꯒꯤ ꯔꯣꯝꯒꯤ ꯅꯥ ꯇꯕ ꯃꯈꯥꯛꯀꯤꯗꯣ ꯂꯩꯕꯒꯤ ꯃꯣꯏꯗꯣ ꯃꯣꯏꯒꯤ ꯂꯥꯛꯂꯥꯛꯄꯅꯤꯗ
ꯑꯣ
ꯃꯈꯣꯏ ꯃꯈꯣꯏꯒꯤ ꯀꯣꯏꯔꯛꯄ ꯁꯤꯗꯗꯤ ꯑꯗꯨꯝꯕ ꯆꯥꯕꯅꯤ
ꯑꯣ ꯍꯣꯏ
ꯀꯨꯝꯁꯤꯁꯦ ꯈꯥꯃꯦꯟ ꯑꯥ ꯀ꯭ꯔꯤꯅꯣꯁꯤ ꯈꯥꯃꯦꯟ ꯑꯁꯥꯡꯕꯗꯣ ꯈꯔ ꯊꯥ ꯊꯥꯔꯒ ꯑꯅꯤ ꯑꯍꯨꯝ ꯌꯣꯟꯕ ꯈꯛꯇ ꯈꯔ ꯊꯥꯔꯔꯕꯁꯨ ꯈꯔ ꯊꯣꯛꯄꯗꯤ ꯊꯣꯛꯑꯦ ꯍꯧꯖꯤꯛꯇꯤ ꯆꯥꯅꯤꯡꯉꯥꯏ ꯀꯩꯌꯥ ꯊꯣꯛꯊ꯭ꯔꯤ ꯅꯍꯥꯟ ꯑꯃ ꯈꯛꯇ ꯍꯦꯛꯂꯒ ꯑꯩꯅ ꯑꯂꯨꯒꯤ ꯏꯟꯁꯥꯡꯗ ꯈꯔ ꯃꯤꯛꯁ ꯇꯧꯔꯒ ꯍꯥꯥꯞꯄꯦ
ꯑꯣ
ꯑꯗꯣ ꯍꯧꯖꯤꯛꯇꯤ ꯈꯔ ꯈꯔ ꯄꯥꯟꯕ ꯊꯣꯛꯑꯦ
ꯑꯣ ꯄꯟꯕ ꯍꯧꯔꯗꯤ ꯌꯥꯝ ꯅꯨꯡꯉꯥꯏꯅꯦ
ꯎꯝ ꯍꯣꯏ ꯈꯃꯦꯟꯗꯤ ꯑꯗꯨꯝ ꯆꯥꯕꯅꯤꯅ
ꯎꯝ
ꯏꯟꯁꯥꯡ ꯆꯥꯕꯅꯤꯅꯀꯣ
ꯎꯝ ꯑꯗꯨ ꯑꯩꯗꯤ ꯈꯥꯃꯦꯟꯗꯣ
ꯎꯝ
ꯌꯥꯝ ꯆꯥꯗ꯭ꯔꯦ ꯈꯥꯃꯦꯟ ꯆꯥꯕ ꯀꯥꯟꯗ ꯑꯩꯗꯣ ꯑꯁꯤ ꯌꯨꯟ ꯍꯥꯡꯕꯗꯣ ꯈꯔ ꯄ꯭ꯔꯣꯕ꯭ꯂꯦꯝ ꯂꯩꯕ ꯃꯥꯜꯂꯤꯅꯦ
ꯑꯣ ꯑꯣ
ꯑꯗꯨ ꯑꯩꯅ ꯅꯍꯥꯟ ꯈꯥꯃꯦꯟ ꯀꯤꯂꯣ ꯑꯃꯒꯨꯝꯕ ꯏꯕꯥꯅꯤ ꯂꯩꯕ ꯀꯥꯟꯗ ꯀꯣ ꯑꯥ ꯑꯥꯗꯀꯣ ꯀꯤꯂꯣ ꯑꯃꯒꯨꯝꯕ ꯂꯧ ꯂꯧꯔꯒ ꯑꯩꯈꯣꯏꯁꯨ ꯑꯗꯨꯝ ꯆꯥꯏ ꯆꯥꯏ ꯆꯥꯕꯀꯣ ꯍꯞꯇꯥ ꯑꯃꯥꯗ ꯀꯤꯂꯣ ꯑꯃꯥ ꯑꯃꯥꯒꯨꯝꯕꯗꯤ ꯑꯗꯨꯝ ꯆꯪꯉꯦꯕ ꯑꯗꯨ ꯑꯩꯒꯤ ꯑꯁꯤ ꯄ꯭ꯔꯣꯕ꯭ꯂꯦꯝꯗꯣ ꯐꯠꯇꯔ ꯐꯠꯇꯕ ꯑꯗꯨ ꯒꯤ ꯑꯩꯒꯤ ꯃꯥꯗꯔ ꯏꯟꯂꯣꯗꯣ
ꯎꯝ
ꯀꯣꯜ ꯇꯧꯔꯒ ꯅꯪ ꯈꯥꯃꯦꯟ ꯆꯥꯕ꯭ꯔꯣꯅ ꯑꯩꯉꯣꯟꯗ ꯍꯪꯕ
ꯎꯝ
ꯑꯩꯅ ꯁꯤ ꯇꯧꯋꯦ ꯍꯥꯏꯔꯒ ꯑꯗꯨ ꯍꯣꯏ ꯍꯥꯏꯔꯒ ꯃꯥꯁꯦ ꯆꯥꯒꯅꯨ ꯈꯥꯃꯦꯟꯗꯤ ꯐꯠꯇꯕꯅꯦ ꯍꯥꯌꯦ ꯑꯗꯨꯒꯤ ꯑꯦꯏ ꯈꯥꯃꯦꯟ ꯑꯗꯨꯗꯒꯤ ꯆꯥꯗ꯭ꯔꯦ
ꯑꯥ
ꯑꯗꯨ ꯑꯩꯅ ꯑꯃꯨꯛ ꯆꯥꯕ ꯃꯇꯝꯗꯀꯣ ꯆꯥꯡ ꯑꯍꯥꯎꯕꯒꯨꯝꯕ ꯊꯣꯡꯕ ꯃꯇꯥꯝꯗꯗꯤ ꯈꯃꯦꯟ ꯍꯥꯞꯄꯅ ꯅꯨꯡꯉꯥꯏꯌꯦꯗꯅ ꯉꯥꯒꯨꯝꯕ ꯆꯥꯕ ꯀꯥꯟꯗ ꯑꯗꯨꯒꯨꯝꯕ ꯆꯥꯕ ꯀꯥꯟꯗ ꯑꯩꯁꯦ ꯈꯔ ꯅꯨꯡꯉꯥꯏꯇꯕꯒꯨꯝ ꯗꯨꯝ ꯇꯧꯕꯀꯣ ꯈꯪꯗꯤ ꯈꯪꯅꯤꯗ ꯑꯗꯨꯝ ꯆꯥꯗꯤ ꯆꯥꯒꯅꯤꯅ ꯃꯤꯅ ꯊꯣꯡꯔꯗꯤ ꯑꯗꯨ ꯑꯩꯅ ꯑꯣꯏ ꯑꯩ ꯑꯣꯏꯅꯗꯤ ꯑꯗꯨꯝ ꯊꯣꯡꯗ꯭ꯔꯦꯕ
ꯑꯥ ꯊꯣꯡꯒꯅꯨꯗ ꯆꯥꯒꯅꯨꯗ ꯅꯨ ꯅꯨꯡꯉꯥꯏꯇ꯭ꯔꯗꯤ
ꯎꯝ
ꯆꯥꯗꯕꯅ ꯐꯩꯗ
ꯍꯣꯏ ꯍꯧꯖꯤꯛꯇꯤ ꯌꯥꯝ ꯌꯥꯝ ꯆꯥꯗ꯭ꯔꯦ ꯑꯥ ꯑꯁꯤ ꯑꯁꯤꯗ ꯂꯥꯛꯔꯒ ꯈꯔꯗꯤ ꯑꯗꯨꯝ ꯆꯥꯏ ꯃꯣꯏꯅ ꯊꯣꯡꯕꯤꯔꯗꯤ
ꯑꯣ ꯃꯣ ꯅꯪ ꯑꯩ ꯆꯥꯕ ꯌꯥꯗꯦ ꯍꯥꯏꯅ ꯍꯥꯏꯌꯣ ꯆꯥꯕ ꯌꯥꯔꯗꯤ ꯃꯤ ꯌꯥꯗ꯭ꯔꯗꯤ
ꯍꯧꯖꯤꯛꯀꯥꯟꯗꯤ ꯑꯥꯁꯤ ꯄ꯭ꯔꯣꯕ꯭ꯂꯦꯝꯗꯤ ꯂꯩꯇꯦꯗ
ꯅꯪꯒꯤꯗꯃꯛꯗꯤ ꯎꯝ ꯅꯪꯅ ꯅꯨꯡꯉꯥꯏꯇ꯭ꯔꯗꯤ ꯑꯗꯨꯒꯨꯝꯕ ꯃꯣꯏꯅ ꯆꯥꯅꯤꯡꯕꯗꯨ ꯅꯨꯡꯉꯥꯏꯇ꯭ꯔꯗꯤ ꯑꯃꯨꯛ ꯅꯪꯒꯤ ꯑꯦꯟꯁꯥꯡ ꯑꯇꯣꯞꯄ ꯑꯗꯨꯝ ꯊꯣꯡꯕ ꯌꯥꯏ
ꯎꯝ ꯑꯩꯁꯨ ꯑꯗꯨꯃꯥꯏꯠ ꯇꯧꯒꯦꯔ ꯈꯟꯕꯅꯤ ꯗꯨ ꯑꯣꯏꯔꯁꯨ ꯑꯗꯨꯝ ꯆꯥꯈ꯭ꯔꯦꯗ ꯍꯧꯖꯤꯛꯀꯥꯟꯗꯤ ꯑꯉꯥꯡ ꯄꯣꯛꯄ ꯀꯥꯟꯗ ꯑꯃꯨꯛꯀ
ꯅꯪꯒꯤ ꯗꯤꯂꯤꯠ ꯕ꯭ꯔꯦꯠ ꯗꯤꯂꯤꯚꯔꯤ ꯗꯦꯠꯇꯣ ꯀꯩꯌꯥ ꯍꯥꯏꯕ꯭ꯔꯥ
ꯑꯣꯒꯁ ꯅꯥꯏꯟꯇꯤꯟꯗ ꯄꯤꯌꯦ
ꯑꯣ ꯑꯣ ꯑꯗꯨꯗꯤ ꯖꯨꯂꯥꯏ ꯖꯨꯂꯥꯏ ꯂꯣꯏꯔꯗꯤ ꯑꯗꯨꯝ ꯂꯥꯛꯈ꯭ꯔꯅꯤ
ꯑꯥ ꯍꯍ
ꯎꯝ
ꯎꯝ ꯈꯪꯗ꯭ꯔꯤꯉꯩꯗ ꯂꯥꯛꯈ꯭ꯔꯅꯤ ꯃꯇꯝꯁꯦ ꯄꯪꯆꯥꯠ ꯆꯠꯂꯦ
ꯎꯝ
ꯍꯧꯖꯤꯛꯀꯥꯟ ꯑꯩ ꯋꯥꯔꯤꯁꯨ ꯌꯥꯝ ꯁꯥꯈ꯭ꯔꯕꯒꯤꯔꯥ ꯈꯪꯗꯔꯦ ꯃꯇꯝꯁꯦ ꯑꯥ ꯋꯥꯗꯦꯗ ꯑꯗꯨꯝ ꯋꯥꯔꯤ ꯁꯥꯏꯑꯦ ꯉꯔꯥꯡꯁꯨ ꯋꯥꯔꯤ ꯁꯥꯏꯑꯦ ꯉꯁꯤꯁꯨ ꯁꯥꯏ ꯑꯃꯨꯛꯀ ꯉꯁꯤꯁꯨ ꯑꯃꯨꯛꯀ ꯁꯥꯒꯅꯤ ꯉꯁꯤꯗꯤ ꯈꯨꯂꯥꯡꯈꯥꯡ ꯌꯥꯝ ꯐꯥꯏꯅꯦ ꯅꯪꯕꯨ ꯍꯦꯛ ꯅꯪꯅ ꯀꯣꯜ ꯇꯧꯔꯛꯄꯥ
ꯑꯩꯅ ꯑꯩꯅ ꯅꯪ ꯍꯧꯒꯠꯔꯣꯏꯗ꯭ꯔꯥ ꯍꯧꯒꯠ ꯍꯧꯒꯠꯔꯝ ꯍꯧꯒꯠꯔꯝꯒꯅꯤꯗ ꯍꯥꯏꯅ ꯑꯦ ꯍꯧꯒꯠꯔꯁꯨ ꯍꯧꯒꯠꯇ꯭ꯔꯁꯨ ꯎꯝ ꯇꯔꯥꯏ ꯇꯧꯒꯦ ꯍꯥꯏꯅ ꯀꯣꯜ ꯇꯧꯔꯛꯄꯅꯤ ꯑꯗꯣ ꯐꯔꯁꯇ ꯅꯪ ꯄꯥꯏꯗꯕꯒꯤ ꯍꯧꯒꯠ ꯇ꯭ꯔꯕ꯭ꯔꯥ ꯍꯧꯒꯠꯇ꯭ꯔꯤꯕ ꯃꯥꯜꯂꯦ ꯍꯥꯏꯅ ꯃꯨꯛ ꯇꯧꯈ꯭ꯔꯕ
ꯍꯧꯒꯠꯇꯤ ꯍꯧꯒꯠꯈ꯭ꯔꯦ ꯑꯩꯗꯨ ꯅꯪꯒꯤ ꯀꯣꯜ ꯈꯪꯉꯦ ꯗꯨ ꯑꯣꯢꯔꯁꯨ ꯑꯦ ꯏꯆꯦ ꯁꯤ ꯀꯣ ꯇꯧꯕ ꯇꯧꯅꯤꯡꯕ ꯃꯥꯜꯂꯦ ꯀꯔꯤꯁꯨ ꯑ ꯗꯔꯛ ꯑꯁꯤ ꯀꯣꯜꯒꯤ ꯃꯥꯜꯂꯦ ꯍꯥꯏꯅ ꯑꯩꯅ ꯑꯃꯨꯛꯀ ꯇꯨꯝꯒꯅꯤ ꯍꯥꯏꯅ ꯇꯨꯝꯅꯤ ꯇꯨꯝꯅꯤꯕꯥ ꯆꯦꯁꯦ ꯀꯔꯤꯁꯨ ꯂꯩꯔꯣꯏ ꯑꯁꯤ ꯉꯥꯛꯇꯪꯅꯤ ꯍꯥꯏꯅ ꯇꯨꯝꯕꯅꯦ ꯕ ꯑꯗꯨꯒ ꯑꯩꯁꯨ ꯇꯨꯝꯕ ꯌꯥꯗ ꯑꯗꯨꯒꯤꯅꯤ
ꯑꯥ
ꯑꯦ ꯑꯁ ꯑꯩꯈꯣꯏ ꯍꯩꯅꯧ ꯌꯥꯝ ꯄꯥꯟꯕꯗꯣ ꯍꯧꯖꯤꯛꯀꯥꯟꯗꯤ ꯂꯩꯇ꯭ꯔꯦꯅꯦ ꯆꯦ
ꯍꯣꯏ ꯃꯇꯝ ꯑꯣꯏꯈ꯭ꯔꯕꯅꯤꯅ
ꯅꯨꯡꯁꯤꯌꯦꯍꯦ ꯃꯨꯛꯀ ꯆꯥꯅꯤꯡꯉꯦꯍꯦ
ꯍꯩꯅꯧ ꯍꯩꯅꯧ ꯂꯣꯢꯒ꯭ꯔ ꯂꯣꯏꯈ꯭ꯔꯗꯤ ꯑꯇꯣꯞꯄ ꯍꯩꯗꯤ ꯂꯩꯇ꯭ꯔꯕ꯭ꯔꯥ
ꯑꯁꯤꯗꯗꯤ ꯌꯨꯝꯗꯗꯤ ꯂꯩꯇꯦ ꯂꯧꯅꯤꯉꯥꯏꯗꯤ ꯗꯨꯝ ꯂꯩ ꯂꯩꯔꯝꯒꯅꯤ
ꯑꯥ ꯍꯣꯏ ꯌꯨꯝꯗ ꯍꯥꯏꯕꯅꯦ ꯍꯣꯏ
ꯑꯣ ꯌꯨꯝꯗꯗꯤ ꯂꯩꯇꯦ ꯍꯣꯏ ꯑꯁꯤ ꯉꯥꯛꯇꯅꯤ ꯍꯩꯅꯧꯁꯦ ꯂꯣꯏꯈ꯭ꯔꯕꯅꯤꯅ ꯍꯧꯖꯤꯛꯀꯥꯟꯗꯤ ꯌꯥꯝ ꯆꯥꯅꯤꯡꯕ ꯍꯧꯔꯦ
ꯎꯝ ꯎꯝ ꯑꯣꯏꯔꯝꯒꯅꯤ
ꯑꯗꯨ ꯃꯤꯒꯤ ꯍꯩꯅꯧꯗꯤ ꯌꯥꯝ ꯂꯩꯌꯦꯗ ꯑꯩꯈꯣꯏ ꯆꯥꯅꯤꯡꯔꯗꯤ ꯑꯗꯨ ꯑꯣꯏꯔꯁꯨ ꯑꯩꯛ
ꯑꯩꯛ ꯑꯩꯈꯣꯏꯒꯤꯅ ꯈꯔ ꯉꯥꯟꯕ ꯃꯥꯜꯂꯦꯀꯣ ꯅꯣꯏꯒꯤꯅꯀꯣ
ꯍꯣꯏ ꯈꯔ ꯌꯥꯝ ꯉꯥꯟꯕꯅꯦ ꯍꯥꯏꯌꯦ ꯁꯤ ꯃꯤ ꯆꯥꯗ꯭ꯔꯤ ꯗ꯭ꯔꯤ ꯉꯩ ꯑꯗ ꯑꯩꯈꯣꯏ ꯆꯥꯈ꯭ꯔꯦ ꯍꯥꯏꯌꯦ
ꯍꯣꯏ ꯃꯤ ꯆꯥꯗ꯭ꯔꯤꯉꯩꯗ ꯆꯥꯕꯗꯣ ꯌꯣꯟꯅꯤꯡꯉꯗꯤ ꯌꯥꯝ ꯐꯕꯅꯦ
ꯅꯨꯝ ꯐꯔꯁ ꯊꯣꯛꯄꯗꯗꯤ ꯃꯤꯁꯨ ꯆꯥꯅꯤꯡꯉꯦꯅꯀꯣ
ꯎꯝ
ꯑꯗꯨꯒꯤ ꯌꯣꯟꯅꯤꯡꯉꯥꯏꯗꯤ ꯗꯨꯝ ꯃꯃꯟꯗꯣ ꯗꯨꯝ ꯐꯥꯕꯅꯦ
ꯑꯣ ꯌꯣꯟꯔꯗꯤ ꯐꯥꯗꯤ ꯐꯥꯒꯗꯕ
ꯑ ꯀꯔꯤꯅꯣ ꯌꯣꯟꯕ ꯃꯤ ꯂꯩꯕꯀꯥꯟ ꯂꯩꯔꯗꯤꯀꯣ ꯌꯣꯟꯗ꯭ꯔꯁꯨ ꯅꯣꯏ ꯆꯥꯕ ꯑꯩꯈꯣꯏ ꯆꯥꯕꯁꯨ ꯐꯪꯉꯦꯅꯦ
ꯎꯝ ꯅꯪꯒꯨꯝꯕ ꯁꯤꯗ ꯂꯩꯔꯗꯤ ꯍꯥꯏꯅꯧꯒꯤ ꯄꯩꯁꯥ ꯌꯥꯝ ꯂꯥꯛꯀꯅꯤꯗ ꯑꯩꯈꯣꯏꯗꯤ ꯌꯣꯟꯁꯨ ꯌꯣꯟꯗ꯭ꯔꯒ ꯀꯣ ꯃꯤꯉꯣꯟꯗ ꯗꯨꯝ ꯄꯥꯡꯄꯤ ꯄꯤꯌꯦꯕ ꯑꯩꯈꯣꯏꯒꯤ ꯃꯤ ꯑꯣꯏꯕꯅꯤꯅ
ꯎꯝ
ꯅꯣꯏꯒꯨꯝꯕ ꯂꯩꯔꯗꯤ ꯑꯗꯨꯝ ꯌꯥꯕꯅꯦ
ꯎꯝ
ꯅꯉꯣꯟꯗ ꯑꯩꯒꯤ ꯅꯝꯕꯔ ꯂꯩꯕ꯭ꯔꯣ
ꯎꯝ
ꯅꯪ ꯑꯩꯒ ꯑꯩꯒꯤ ꯅꯝꯕꯔ ꯂꯩꯔꯣꯏꯗ ꯅꯪꯉꯣꯟꯗ ꯑꯩ ꯍꯧꯖꯤꯛ ꯊꯥꯔꯛꯀꯦ ꯑꯗꯨ ꯅꯝꯕꯔ ꯀꯣꯄꯤ ꯇꯧꯔꯒ ꯀꯣꯜ ꯇꯧꯔꯛꯑꯣꯀꯣ
ꯎꯝ
ꯊꯨ ꯊꯨꯅ ꯇꯧꯔꯛꯑꯣꯍꯣ ꯅꯪꯁꯤꯗꯤ ꯑꯦ ꯍꯧꯖꯤꯛ ꯂꯣꯏꯔꯒ
ꯎꯝ
ꯀꯣꯜ ꯇꯧꯔꯛꯎꯀꯣ
ꯎꯝ ꯎꯝ ꯎꯝ ꯎꯝ ꯏꯆꯥꯅꯨꯨꯄꯤꯅ ꯆꯥꯛ ꯆꯥꯒꯦ ꯍꯥꯏꯌꯦꯅꯦ
ꯍꯧꯖꯤꯛꯔꯣ
ꯍꯣꯏ
ꯑꯣ ꯉꯜꯂꯤꯗ
ꯎꯝ ꯉꯟꯅ ꯉꯟꯅ ꯁꯤ